ꯅꯣꯡ ꯑꯣ ꯑꯗꯨꯝ ꯁꯥꯅꯕ ꯍꯥꯎ ꯇꯥꯏꯌꯦ ꯇꯥꯗ꯭ꯔꯣ
ꯇꯥꯏꯌꯦ ꯇꯥꯏꯌꯦ ꯍꯥꯌꯦꯡ ꯌꯨꯝ ꯆꯠꯄꯤꯗꯧꯔꯤꯔꯣ
ꯌꯨꯝ ꯆꯠꯇꯨꯏꯅꯦꯗꯨꯅ ꯑꯩꯅ ꯏꯆꯦ ꯑꯃ ꯋꯥꯔꯤ ꯁꯥꯟꯅꯔꯝꯕ ꯃꯥꯒ
ꯀꯔꯝꯀꯥꯟ
ꯆꯦ ꯀꯦꯔꯤꯅꯥꯅ ꯑꯃ
ꯄꯣꯇꯨꯒꯣꯜ
ꯃꯁꯤ ꯉꯁꯤ ꯏꯆꯦꯌꯥꯥꯏꯒ ꯃꯉꯥꯔꯛ ꯁꯥꯟꯅꯔꯦ ꯆꯦ ꯀꯦꯅ ꯇꯔꯨꯛ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥꯇꯨꯛ
ꯀꯩ ꯍꯤꯟꯖꯥꯡ ꯆꯥꯔꯒꯦ
ꯑ ꯉꯁꯤ ꯐꯦꯅ ꯥꯑꯥ ꯑꯥ ꯀꯩꯅꯣ ꯊꯣꯡꯕ ꯀꯥꯡꯁꯣꯏ ꯊꯣꯡꯕꯒ ꯀꯥꯡꯉꯧꯒ ꯆꯥꯏ ꯅꯪꯗꯤ
ꯈꯣꯏꯗꯤ ꯑꯍꯥꯎꯕ ꯆꯥꯢ
ꯎꯝ
ꯉꯥ ꯅꯨ ꯆꯥꯏ ꯇꯨꯝꯕꯅ ꯋꯥꯔꯤꯒꯤ ꯋꯥ ꯍꯌꯦꯡ ꯁꯨꯇꯤ ꯊꯥꯢꯗꯣ ꯀꯩ ꯂꯩꯒꯦ
ꯏꯠ ꯏꯠꯅꯦ ꯀꯩꯅꯣ
ꯑꯣ ꯑꯗꯨꯗꯤ ꯁꯨꯇꯤ ꯊꯥꯔꯝꯃꯅꯤꯅꯦ ꯍꯌꯦꯡ
ꯏꯠꯅꯦ ꯍꯌꯦꯡ ꯁꯨꯇꯤ ꯊꯥꯔꯝꯅꯤꯌꯦ
ꯑꯗꯨꯒꯗꯤ ꯑꯩ ꯍꯌꯦꯡ ꯀ꯭ꯂꯥꯁ ꯆꯠꯀꯦ ꯇꯧꯔꯤ
ꯑꯣ ꯏꯠꯁꯤꯕꯨ ꯍꯌꯦꯡ
ꯏꯠꯀꯤ ꯍꯌꯦꯡ ꯄꯩꯁꯥ ꯂꯧ ꯑꯩ ꯄꯨꯂꯞꯅ ꯁꯤꯒ ꯇ꯭ꯔꯥꯥꯇ꯭ꯔꯨꯛ ꯁꯨꯗꯣꯢꯅꯦ
ꯄꯤꯁꯤ ꯍꯥꯏ ꯀꯌꯥ ꯆꯅꯔꯒꯦ
ꯆꯤꯌꯥꯏꯒ ꯇꯔꯨꯛ
ꯎꯝ ꯁꯤꯒ ꯇꯔꯥ ꯇꯔꯨꯛ ꯁꯨꯗꯣꯔꯥ
ꯎꯝ
ꯍꯌꯦꯡ ꯅꯪ ꯀ꯭ꯂꯥꯁ ꯆꯠꯇ꯭ꯔꯗꯤ ꯆꯦ ꯁꯣꯃꯣꯂꯥꯒ ꯃꯔꯤꯔꯥ ꯑꯍꯨꯝꯂꯥ ꯁꯥꯟꯅꯧ ꯆꯦ ꯔꯦꯅꯨꯒꯁꯨ
ꯆꯦ ꯔꯦꯅꯨꯒ ꯑꯅꯤ ꯑꯝ ꯁꯥꯟꯅꯔꯅꯤ ꯆꯦ ꯁꯤ ꯆꯦꯕꯥ ꯑꯍꯨꯝ ꯆꯦ ꯁꯣꯃꯣꯂꯥꯒ ꯑꯅꯤ ꯃ
ꯑꯥ ꯀꯩꯅꯣ ꯢꯕꯨꯡꯉꯣ ꯇꯝꯅꯔꯤꯔꯥ
ꯑꯃꯥ ꯁꯤꯗ ꯑꯉꯥꯎꯕ ꯑꯉꯥꯎꯕ ꯋꯥꯈꯜ ꯈꯜ ꯉꯝꯗꯕ ꯈꯔ ꯂꯩꯔꯤ
ꯎꯐ ꯎꯝ ꯑꯗꯨꯑꯣꯏꯇꯥꯗꯤ ꯅꯪꯗꯣ ꯑꯩ ꯂꯩꯔꯦ ꯑꯥ ꯑꯩ ꯂꯩꯔꯦ ꯆꯦꯌꯥꯏ ꯂꯩꯔꯦ ꯆꯦ ꯁꯣꯃꯣꯂꯥ ꯂꯩꯔꯦ ꯑꯣꯖꯤ ꯑꯣ ꯆꯦ ꯁꯣꯃꯣꯂꯥꯒꯤ ꯐꯣꯟꯗꯣ ꯊꯥꯏꯂꯦꯟꯒꯤ ꯁꯤ ꯁꯣꯃꯣꯂꯥꯗ ꯃꯔꯤꯔꯛ ꯁꯥꯅꯧꯑꯣ
ꯑ ꯍꯌꯦꯡ ꯑ ꯌꯨꯍꯦꯝꯕ ꯍꯥꯞꯄꯨ ꯍꯥꯏꯈ꯭ꯔꯕꯅꯦ ꯍꯩ ꯌꯨꯍꯦꯝꯕꯗꯩ ꯇꯔꯨꯛ ꯑꯃ ꯇꯧꯔꯅꯤ ꯇꯔꯦꯠ ꯑꯃ
ꯎꯝ
ꯁꯤꯒ ꯇꯔꯥꯇꯔꯨꯛ ꯄꯤꯔ ꯃꯣꯢ ꯇꯔꯦꯠꯇꯨꯒ ꯍꯥꯞꯄꯗꯤ ꯑꯥ ꯃꯔꯤ ꯑꯃ ꯂꯩꯔꯦꯅ
ꯎꯝ
ꯃꯔꯤ ꯑꯃ ꯑ ꯇ꯭ꯔꯥꯇꯦꯠ ꯃꯔꯤ ꯃꯉꯥ ꯇꯔꯨꯛ ꯇꯔꯦꯠ ꯀꯩꯒꯤ
ꯍꯥꯞꯄ ꯍꯥꯏꯁꯤ ꯃꯤ ꯀꯣꯑꯣꯔꯗꯤꯅꯦꯇꯔꯗ ꯀꯩꯅꯣ ꯇꯧꯍꯟꯗꯣꯏꯅꯦ ꯍꯥꯞꯍꯟꯗꯣꯏꯅꯦ
ꯇꯤꯖꯟ ꯍꯣꯏꯗꯣ ꯍꯞ ꯌꯥꯔꯣꯢꯗ꯭ꯔꯣ
ꯌꯨꯍꯦꯟꯕꯗ ꯃꯥ ꯀꯣꯑꯣꯔꯗꯤꯅꯦꯇꯔꯗ ꯍꯥꯞꯄꯨ ꯍꯥꯏꯔꯛꯀꯅꯤ ꯑꯗꯨꯒ ꯑꯩꯈꯣꯏꯅ ꯑꯃꯨꯛ ꯃꯦꯁꯦꯁ ꯊꯥꯔꯒ ꯍꯥꯞꯍꯟꯗꯨꯅꯦ
ꯍꯧꯖꯤꯛ ꯑꯩꯒꯤꯁꯤꯗꯤ ꯑꯩꯒꯤꯁꯤ ꯅꯣꯏꯅ ꯊꯥꯏꯔꯣ
ꯅꯪꯒꯤꯁꯨ ꯃꯦꯁꯦꯁ ꯊꯥꯔꯤꯅꯦ ꯅꯪꯒꯤ ꯐꯣꯟ ꯅꯝꯕꯔꯗꯣ ꯄꯤꯈ꯭ꯔꯒꯅꯦ ꯃꯣꯏ ꯑꯥꯗ ꯍꯥꯞꯍꯜꯂꯛꯏꯅꯦ ꯅꯪꯒꯤ ꯑꯍꯥꯟꯕꯗ ꯀꯣꯑꯣꯔꯗꯤꯅꯦꯠ ꯈꯤꯇ ꯇꯧꯔꯒ ꯊꯣꯛꯑꯝꯗ꯭ꯔꯥ ꯌꯥꯗ꯭ꯔꯦ ꯏꯆꯦ ꯍꯥꯏꯗ꯭ꯔꯥ
ꯑꯣ
ꯑꯗꯨꯗꯣ ꯑꯃꯨꯛ ꯍꯥꯞꯐꯜꯂꯛꯑꯒ ꯌꯥꯔꯛꯏꯅꯦ
ꯑꯗꯨꯗꯤ ꯍꯌꯦꯡ ꯑꯩꯗꯤ ꯑꯩꯗꯤ ꯋꯨꯑꯦꯟ ꯍꯥꯞꯄꯒ ꯌꯥꯅꯤꯅ ꯇꯧꯔꯒ
ꯑꯩ ꯍꯥꯏꯒꯦ ꯈꯟ ꯇ꯭ꯔꯥꯇꯨꯛ ꯁꯨꯔꯦ ꯍꯥꯏ ꯅꯠꯇ꯭ꯔꯣ
ꯎꯝ
ꯄꯤꯊ꯭ꯔꯥꯏꯗ ꯑꯅꯤ ꯑꯝꯒ ꯇꯧꯔꯣ
ꯎꯝ
ꯇ꯭ꯔꯥꯇꯨꯛ ꯇ꯭ꯔꯥꯇꯦꯠ ꯇ꯭ꯔꯥꯏꯄꯥꯥꯟ ꯆꯩꯔꯦꯡꯗ ꯑꯍꯨꯝ ꯃ ꯇꯧꯔꯣ ꯇ꯭ꯔꯥꯏꯄꯥꯟ ꯇ꯭ꯔꯥꯝꯄꯟ ꯀꯨꯟ ꯀꯨꯅꯃꯊ ꯇꯥꯏ ꯀꯨꯟꯅꯤꯊꯣꯏ ꯐꯪꯗꯣꯏ ꯀꯨꯟꯃꯔꯤ ꯀꯨꯟꯃꯉꯥ ꯀꯨꯟꯇꯔꯨꯛ ꯀꯨꯟꯇ꯭ꯔꯦꯠ ꯀꯨꯟꯅꯤꯄꯥꯟ ꯆꯦ ꯁꯣꯃꯣꯂꯥꯒ ꯈꯔ ꯑꯝꯒ ꯁꯥꯟꯅꯔꯣ ꯏꯆꯦꯌꯥꯏ
ꯆꯦ ꯁꯣꯃꯣꯂꯥ ꯆꯦ ꯁꯣꯃꯣꯂꯥꯏ ꯐꯣꯟꯗꯣ ꯅꯡꯅꯥ ꯄꯥꯏꯔꯒ ꯅꯪꯅꯒ ꯁꯥꯅ ꯌꯔꯣꯏꯗ꯭ꯔꯣ
ꯁꯨꯝ ꯌꯥꯏ
ꯑꯗꯨ ꯅꯪꯒ ꯑꯣꯏ ꯁꯅꯔꯁꯦ
ꯑ ꯆꯦ ꯁꯣꯝꯂꯥꯏꯒꯤ ꯑꯅꯤ ꯂꯩꯌꯦꯕꯀꯣ ꯐꯣꯟ
ꯑꯥ
ꯑꯗꯨꯗ ꯃꯤ ꯃꯉꯥ ꯁꯨꯍꯟꯕꯅꯤꯅ ꯃꯉꯣꯟꯗꯩꯩ ꯑꯅꯤꯗꯣ ꯑꯃ ꯑꯃꯝ ꯇꯧ ꯌꯥꯅꯤ
ꯀꯌꯥꯝ ꯑꯍꯜꯅꯣ ꯆꯦ ꯁꯣꯃꯣꯂꯥ ꯍꯥꯏꯁꯦ
ꯑꯗꯨꯝ ꯑꯩꯈꯣꯏꯗꯒꯤ ꯍꯜꯂꯦ ꯑꯗꯨꯝ ꯏꯆꯦ ꯑꯗꯨꯝ ꯀꯧ ꯌꯥꯅꯤ
ꯍꯜꯗꯤ ꯌꯥ ꯅꯣꯏꯅꯣꯏ ꯍꯥꯅꯨ ꯍꯅ ꯉꯛꯇꯥꯂꯩꯔꯅꯤꯕ ꯑꯗꯨꯝ
ꯎꯝ ꯑꯃꯛ ꯍꯟꯅ ꯍꯌꯦꯡ ꯐꯖꯅ ꯋꯥꯔꯤ ꯁꯥꯟꯅꯧ ꯍꯌꯦꯡꯗꯣ ꯃꯣꯏ ꯅꯪ ꯊꯥ ꯇꯥꯔꯗꯤ ꯃꯤ ꯌꯥꯝ ꯊꯦꯡꯅ ꯇꯨꯝꯕ ꯌꯥꯗꯦ ꯑꯗꯨ ꯅꯣꯡꯊꯤꯟ ꯇꯥꯂꯒ ꯀꯩꯀꯥꯗꯣ ꯁꯥꯟꯅꯍꯧꯋꯣ
ꯍꯣꯏ
ꯎꯝ ꯑꯩꯕꯨꯗꯤ ꯑꯩꯅ ꯍꯥꯏꯔꯝꯃꯒ ꯆꯠꯈ꯭ꯔꯒꯦ ꯑꯗꯨꯒ ꯆꯦ ꯁꯣꯃꯣꯂꯥꯒ ꯁꯥꯟꯅꯍꯧꯔꯣ ꯏꯆꯦꯌꯏꯗꯤ ꯊꯦꯡꯉꯁꯨ ꯊꯦꯡꯅꯥ ꯑꯗꯨꯝ ꯁꯥꯟꯅꯩ ꯌꯥꯏꯗꯅ
ꯎꯝ ꯑꯁ ꯇꯜꯂꯦꯗ ꯅꯪ ꯅꯪ ꯑꯣꯏꯅ ꯃꯥꯏ ꯐꯣꯟꯗꯣ ꯄꯥꯏ ꯁꯥꯟꯌꯥꯅꯤꯅ
ꯌꯥꯅꯤꯌꯦ ꯑꯗꯣ ꯃꯥꯏ ꯐꯣꯟꯗ ꯁꯥꯟꯅꯔꯁꯦ ꯇꯔꯨꯛ ꯑꯃ ꯑꯗꯨꯒ ꯀꯩꯅꯣ ꯇꯧꯔꯣ ꯍꯥꯏꯕ ꯆꯦ ꯁꯣꯃꯣꯂꯥꯒ ꯑꯍꯨꯝ ꯑꯗꯤ ꯁꯥꯟꯅꯔ ꯍꯥꯏꯕ ꯆꯦ ꯔꯦꯅꯨꯒ ꯑꯍꯨꯝ ꯑꯃꯒ
ꯑꯣꯗꯤ ꯀꯌꯥꯁꯨꯗꯣꯏꯕ
ꯑꯗꯨꯝ ꯌꯦꯡꯉꯁꯦ ꯂꯣꯏꯔꯦ
ꯇꯥꯟꯂꯦꯗ ꯃꯤ ꯃꯇꯝ ꯃꯥꯡꯉꯂꯒ
ꯎꯝ ꯑꯩꯁꯨ ꯇꯧꯗꯦ ꯑꯗꯨꯝ ꯄꯥꯏ ꯑꯗꯨꯝ ꯁꯥꯅꯁꯦ ꯍꯥꯏꯕꯅꯦ ꯑꯩꯁꯨ ꯁꯥꯟꯅꯗꯣꯏꯅꯦ ꯃꯣꯏꯒꯤ ꯎꯃꯤꯇꯥꯗꯨ ꯁꯥꯟꯅꯗꯣꯏꯅꯦ ꯆꯦꯔꯤꯅꯨ ꯃꯅꯥꯎꯄꯤꯗꯣ
ꯃꯥꯏꯗꯤ ꯀꯌꯥꯝꯋꯥꯠꯂꯤꯒꯦ
ꯃꯥꯗꯣ ꯑꯦꯛꯖꯥꯝ ꯗꯦꯠ ꯇꯨꯗꯩꯅꯦ ꯍꯥꯏꯕ ꯑꯗꯨ ꯂꯣꯏꯔ ꯁꯥꯅꯖꯦ ꯍꯥꯏꯕ ꯑꯗꯨ ꯁꯥꯅꯗꯣꯏꯅꯦ ꯑꯩꯈꯣꯏ
ꯎꯝ ꯎꯃꯤꯇꯥꯗꯤ ꯍꯟꯗꯛꯅ ꯂꯥꯁ ꯑꯣꯏꯔꯝꯅꯤꯅꯦ ꯂꯥꯁ ꯁꯦꯃꯤꯁꯇ꯭ꯔ
ꯎꯝ
ꯑꯗꯨ ꯃꯥ ꯊꯕꯛ ꯇꯧꯔꯅꯤ ꯑꯏ ꯑꯦ ꯑꯁ ꯑꯣꯗꯣꯏꯔꯣ
ꯎꯝ
ꯍꯥꯏꯁꯑꯣꯗꯣꯏꯔꯥ ꯍꯥꯏꯖ
ꯍꯩꯁ ꯑꯣꯏ ꯑꯗꯨꯝ ꯉꯥ ꯑꯣꯄꯔꯦꯁꯟ ꯑꯨꯝ ꯇꯧ ꯂꯩꯔꯒꯗꯤ ꯗꯤ ꯑꯦꯁ ꯄꯤ ꯑꯣꯏꯔꯛꯀꯗ꯭ꯔ
ꯁꯤꯗꯤ ꯑꯩꯁꯨ ꯈꯪꯗꯕꯩ ꯍꯪꯕꯩ ꯃꯋꯥꯅꯤ ꯏꯕꯨꯡꯉꯣ ꯑꯣꯏꯔꯛꯑꯣꯏ ꯅꯔꯁꯅꯦꯅ ꯍꯥꯏꯔ ꯂꯣꯏꯔꯦ
ꯑꯩ ꯑꯗꯨꯒ ꯑ ꯇꯝꯕ ꯂꯣꯏꯔꯕ꯭ꯔꯥ ꯑꯩꯔꯣ ꯍꯌꯦꯡ ꯕꯦ ꯁꯤ ꯕꯦꯁꯤ ꯅꯔꯁꯤꯡ
ꯎꯝ ꯌꯥꯝ ꯐꯩꯅꯦ ꯃꯤꯗꯤ
ꯎꯝ
ꯀꯩ ꯂꯣꯏ ꯇꯝ ꯂꯣꯏꯔꯦ
ꯒꯥꯔꯤꯗ ꯆꯠꯀꯦ ꯇꯧꯕꯅꯦ ꯍꯌꯦꯡ
ꯆꯠꯂꯨꯀꯩꯅꯣ ꯌꯦꯡꯉ ꯊꯧ ꯎꯍꯦ
ꯊꯧꯇꯣꯏꯅꯦ
ꯑꯩ ꯈꯣꯟ ꯃꯥꯜꯂꯦ ꯑꯈꯣ ꯃꯥꯅ ꯑꯈꯣ ꯃꯥꯅ ꯀꯩꯅꯣꯝ ꯍꯥꯏꯔꯛꯑꯦ
ꯀꯩ
ꯅꯪꯒꯤ ꯀꯩꯊꯦꯜꯒꯤ ꯃꯤꯗꯣ ꯃꯁꯛ ꯈꯪꯉꯦ
ꯀꯩꯊꯦꯟꯒꯤ ꯀꯔꯤ
ꯀꯩꯊꯦꯟꯒꯤ ꯊꯥꯏꯅꯩꯗꯣ
ꯀꯩꯊꯦꯟꯒꯤ ꯊꯥꯏꯅꯒꯤꯕꯨ ꯀꯩꯅꯣ
ꯅꯉꯣꯟꯗ ꯍꯥꯏꯔꯛꯑꯝꯕꯗꯣ
ꯀꯥꯏꯗꯩꯅꯣ ꯀꯩꯊꯦꯟꯒꯤ ꯍꯥꯏꯔꯛꯑꯝꯕ ꯑꯩꯉꯣꯟꯗ ꯉꯁꯤ ꯐꯥꯎꯕꯗꯅꯦ ꯅꯨꯄꯥ ꯑꯃꯇꯅ ꯍꯥꯏꯔꯛꯇ꯭ꯔꯤ
ꯀꯩꯁꯨ ꯉꯛꯇꯦ ꯏꯕꯦꯝꯃꯥ ꯃꯤꯡꯁꯦꯟ ꯌꯦꯡꯉꯨ
ꯑꯥꯍꯨꯝ ꯍꯨꯝ
ꯍꯤ ꯍꯤ ꯍꯤ ꯍꯤꯛ ꯍꯤ ꯍꯤ
ꯁꯛꯇꯥꯗꯨꯒ ꯐꯥꯉꯤ ꯇꯧꯕꯅꯦ ꯏꯕꯨꯡꯉꯣ
ꯏꯆꯦ ꯅꯪꯒꯤ ꯔꯣꯅꯥꯜꯗꯣꯒꯤ ꯐꯣꯇꯣꯗꯣ ꯂꯨꯄꯥ ꯀꯌꯥ ꯄꯤ ꯒꯦ
ꯔꯣꯅꯥꯜꯗꯣꯒꯤ ꯐꯣꯇꯣꯕꯨ ꯀꯩꯅꯣ
ꯑꯦ ꯅꯦꯝ ꯑ ꯕ꯭ꯔꯥꯖꯤꯜꯒꯤ ꯐꯨꯔꯤꯠꯇꯣ
ꯑꯩꯈꯣꯏꯗ ꯑꯩꯈꯣꯏ ꯑꯍꯣꯡꯕꯅꯤꯗ
ꯀꯌꯥ ꯄꯤꯒꯦ ꯏ ꯀꯥꯏꯗꯒꯤ
ꯑꯩꯈꯣꯏꯒꯤ ꯕꯖꯥꯔ ꯄꯣꯂꯣꯒ꯭ꯔꯥꯎꯟꯒꯤꯗ
ꯁꯤ ꯌꯥꯎꯕ꯭ꯔꯥ ꯍꯥꯏꯖꯦ
ꯌꯥꯎꯋꯦ
ꯂꯩꯔꯕꯣ
ꯑꯥ ꯍꯥ
ꯅꯪꯗꯤ ꯌꯥꯝꯅꯩꯍꯦ
ꯑꯈꯣꯏꯗꯤ ꯅꯩ ꯅꯣꯏꯗꯤꯠ ꯅꯣꯏꯗꯤ ꯅꯣꯏ ꯐ꯭ꯔꯥꯟꯁ ꯐ꯭ꯔꯦꯟꯁ ꯂꯩꯀꯦ ꯍꯥꯏꯔꯣ
ꯑꯩꯈꯣꯏꯗꯤ ꯄꯣꯔꯇꯨꯒꯜ ꯔꯣꯅꯥꯜꯗꯣꯒꯤ ꯐꯦꯟ
ꯎꯝꯎꯝ
ꯑ ꯅꯣꯏ ꯕ꯭ꯔꯥꯖꯤꯜꯒꯤꯗꯣ ꯕ꯭ꯔꯥꯖꯤꯜ ꯕꯣꯜ ꯐꯖꯕꯗꯨꯗꯤ ꯐꯖꯕꯅꯦ ꯑꯗꯣ ꯈꯪꯗꯦ ꯕ꯭ꯔꯖꯤꯜꯗꯣ ꯄꯣꯔꯇꯨꯒꯜꯁꯨ ꯕꯣꯜ ꯐꯖꯩ ꯏꯁꯄꯦꯟꯁꯨ ꯐꯖꯩ ꯐ꯭ꯔꯦꯟꯁꯅ ꯏꯐ ꯐꯖꯩ
ꯐ꯭ꯔꯦꯟꯁꯅ ꯐꯖꯩ ꯏ ꯐ ꯐꯖꯩ
ꯏꯁꯇꯥꯔ ꯄ꯭ꯂꯦꯌꯔ ꯉꯥꯛꯇꯥꯅꯦ ꯐ꯭ꯔꯦꯟꯁ ꯀꯤꯗꯤ
ꯑꯥ ꯐ꯭ꯔꯦꯟꯁꯀꯤ ꯌꯥꯝ ꯐꯖꯩ ꯃꯣꯏ ꯌꯥꯝ ꯊꯋꯥꯏꯁꯨ ꯌꯥꯎꯕ ꯃꯥꯜꯂꯦ
ꯑꯗꯣ ꯃꯣꯏ ꯊꯋꯥꯏ ꯌꯥꯎꯕ ꯍꯥꯏꯁꯦ
ꯎꯝ
ꯑ ꯀꯩ ꯍꯥꯏꯅꯤ
ꯀꯩ
ꯊꯋꯥꯏ ꯌꯥꯎꯕ ꯍꯥꯏꯁꯦ ꯈꯪꯗꯦꯗ ꯑꯩꯗꯤ ꯃꯣꯏ ꯂꯩꯍꯧ ꯅꯣꯔꯋꯦꯁꯤꯁꯨ ꯕꯣꯜ ꯐꯖꯕꯅꯦꯕ ꯍꯟꯗꯛ ꯌꯥꯝꯅ
ꯎꯝ
ꯈꯪꯗꯦꯗ ꯅꯣꯔꯋꯦꯒꯤ ꯀꯥꯂꯞ ꯑꯐꯥꯎꯕ ꯈꯔ ꯂꯩꯌꯦꯕ ꯕꯣꯟꯗꯣ ꯀ꯭ꯂꯤꯝ ꯑꯒꯗꯒꯤ
ꯑ ꯏꯕꯨꯡ ꯅꯣꯢ ꯍꯟꯇꯛꯀꯤ ꯑꯃ ꯁꯥꯟꯅꯈꯤꯕ꯭ꯔ ꯕꯣꯜ
ꯌꯨꯁꯤꯑꯥꯔ
ꯎꯝ
ꯍꯟꯗꯛ ꯂꯣꯏ ꯁꯥꯟꯅꯩꯍꯦ ꯍꯟꯗꯛ ꯂꯥꯂꯤꯀꯥ ꯌꯨ ꯁꯤ ꯑꯦꯜ ꯄꯨꯜꯂꯞꯅꯦ ꯁꯥꯟꯅꯩꯁꯦ ꯌꯨ ꯁꯤ ꯑꯦꯜ ꯂꯥꯂꯤꯀꯥ ꯕꯨꯨꯟꯗꯦꯐ꯭ꯂꯤꯀꯥ ꯄꯨꯂꯞ ꯂꯣꯏꯔꯦ ꯍꯧꯖꯤꯛ
ꯎꯝ
ꯑꯩꯖꯨ ꯄꯩꯁꯥ ꯐꯅꯌꯥꯝ ꯃꯥꯡꯍꯧꯔꯦ
ꯑꯦ ꯅꯪ ꯀꯅꯥꯗ ꯇꯥꯏꯕ
ꯑꯩꯗꯤ ꯑꯃ ꯈꯤꯠꯇꯪ ꯊꯥꯕ ꯅꯣꯡꯃꯁꯨ ꯑꯁ ꯂꯨꯄꯥ ꯀꯨꯟ ꯊꯥꯕ ꯇꯤꯝ ꯑꯃꯥꯁꯦ ꯁꯣꯏꯗꯅ ꯑꯩꯅ ꯀꯥꯒꯗꯕꯁꯦ ꯍꯥꯞꯅꯤꯡꯕꯁꯦ ꯍꯥꯞ ꯑꯗꯨꯕꯨꯗꯤ ꯑꯩꯅ ꯀꯩꯅꯣꯖꯦ ꯑꯣꯏꯅ ꯍꯥꯞꯄꯨꯔꯕ ꯗ꯭ꯔꯣꯗ ꯑꯣꯏꯅ ꯍꯥꯞꯄꯨꯔꯕ
ꯎꯝ
ꯑꯗꯨꯗꯅꯦ ꯂꯨꯄꯥ ꯇꯔꯥ ꯇꯔꯥꯍꯨꯝꯗꯣꯏ ꯐꯪꯗꯣꯢꯅꯦꯕ ꯑꯩꯁꯨ
ꯎꯝ
ꯄꯨꯂꯞ ꯄꯨꯟꯁꯤꯜꯂꯒ ꯊꯥꯕꯒꯤ ꯑꯗꯨꯒ ꯗ꯭ꯔꯣꯗꯣ ꯆꯠꯂꯝꯃꯦꯕꯀꯣ ꯑ ꯃꯤꯅꯠ ꯑꯩꯠꯇꯤꯇꯨ ꯆꯟꯒꯗꯧꯕ ꯒꯣꯜ ꯑꯃ ꯆꯟꯒ꯭ꯔꯦ
ꯑꯣ
ꯑꯗꯨꯒ ꯑꯦꯠꯇꯤꯒ ꯐꯥꯏꯞꯇ ꯃꯤꯅ ꯒꯣꯜ ꯑꯃ ꯆꯜꯂꯦ ꯑꯗꯨ ꯑꯣꯏꯔꯗꯤ ꯗ꯭ꯔꯣ ꯆꯠꯂꯦꯗꯅ ꯑꯦꯠꯇꯤ ꯁꯥꯚꯦꯟꯗ ꯑꯃꯒ ꯆꯠꯂꯑ ꯀꯥꯍꯟꯈꯤꯕ ꯋꯥꯅꯤ ꯑ ꯑꯗꯩꯗꯤ ꯑꯩꯗꯣ ꯂꯨꯄꯥ ꯂꯤ ꯇꯔꯥꯍꯨꯝꯗꯣꯏ ꯃꯥꯡꯉꯦ ꯑꯦ ꯐꯥ ꯀꯥꯂꯞ ꯂꯩꯔꯤꯌꯦ ꯐꯥ ꯀꯥꯂꯞ ꯑꯥꯔꯁꯦꯜꯒ ꯀꯩꯅꯣꯒ ꯂꯩꯔꯤ ꯁꯤꯇꯤꯒ
ꯀꯩꯒ
ꯨꯕꯣꯜ ꯢꯟꯇꯦꯁꯇꯤꯒꯗꯤ ꯂꯣꯏꯒ꯭ꯔꯥ ꯃꯥꯜꯂꯦ ꯑꯗꯒꯤ ꯇꯣꯔꯃꯠꯀ ꯕ꯭ꯔꯦꯟ ꯃꯅꯤꯛꯀꯁꯨ ꯂꯩꯔꯤ ꯐꯥꯢꯅꯦꯜ ꯑꯣꯏꯔꯕ ꯃꯥꯜ
ꯁꯤꯗꯤ ꯋꯥꯔꯤ ꯁꯥꯅꯃꯟꯗꯅꯅꯦ
ꯑꯣꯍꯣꯏ ꯑꯗꯨꯗꯤ ꯏꯆꯦ ꯊꯝꯅꯕ ꯇꯧꯔꯒꯦ ꯌꯥꯔꯥꯔꯣꯢꯀꯣ ꯑꯇꯩ ꯊꯝꯃꯦ ꯊꯝꯃꯦ ꯒꯨꯠ ꯅꯥꯢꯠ ꯒꯨꯠ ꯅꯥꯢꯠ